ꯇꯥꯕ꯭ꯔꯣ
ꯎꯝ ꯇꯥꯔꯦ ꯇꯥꯔꯦ
ꯚꯥꯏ ꯀꯃꯥꯏ ꯀꯃꯥꯏ ꯇꯧꯔꯤꯒꯦ ꯚꯥꯏ
ꯚꯥꯏ ꯚꯥꯏ ꯐꯅ ꯅꯨꯡꯉꯥꯏꯔꯤ ꯍꯧꯖꯤꯛꯀꯥꯟꯁꯤ ꯍꯤꯡꯉꯤꯁꯤ ꯀꯃꯥꯏ ꯇꯧꯔꯤꯅꯣ ꯈꯪꯗꯦ ꯍꯟꯗꯛ ꯃꯔꯛꯁꯤ ꯏꯁꯥꯒꯁꯤ ꯖꯤꯝꯅꯨꯡ ꯆꯠꯇꯅ ꯈꯣꯠꯇꯅ ꯈꯔ ꯁꯥꯟꯅꯗꯅ ꯈꯣꯠꯇꯅ ꯈꯔ ꯇꯧꯔꯤꯌꯦ ꯑꯩꯁꯦ
ꯁꯥ ꯁꯥ ꯀꯌꯥꯝ ꯐꯒꯠꯂꯒꯦ ꯚꯥꯏ
ꯚꯥꯏ ꯏꯁꯥꯕꯨꯗꯤ ꯚꯥꯏꯅ ꯌꯦꯡꯉ ꯈꯪꯒꯅꯤ ꯑꯗꯨꯝ ꯀꯃꯥꯏꯅ ꯇꯧꯒꯦꯗꯣ ꯑꯩ ꯑꯩꯅ ꯉꯔꯥꯡ ꯅꯍꯥꯟ ꯏꯁꯇꯦꯇꯁ ꯀ ꯊꯝꯃꯛꯄꯗꯣ ꯋꯥꯆꯞꯇ ꯎꯗ꯭ꯔꯣ
ꯃꯩ ꯇꯥꯏ ꯀꯩꯅꯣ ꯑꯗꯨꯗꯤ ꯕꯦꯔꯥꯅꯤ ꯀꯥꯏꯗꯒꯤ
ꯅꯪ ꯎꯗ꯭ꯔꯣ ꯚꯥꯏ
ꯎꯏꯌꯦ ꯑꯦ ꯎꯕꯩ ꯅꯠꯇ꯭ꯔꯣ ꯑꯩ ꯍꯥꯏꯖꯦ
ꯚꯥꯏ ꯅꯪꯗꯤ ꯅꯥꯕ ꯏꯝꯐꯥꯜ ꯂꯩꯕꯗꯩ ꯅꯔꯣꯟꯒ ꯅꯧ ꯂꯩ ꯂꯩꯔꯝꯃꯦ
ꯈꯔꯇꯧꯔꯛꯀꯅꯤ
ꯀꯥꯁ ꯑꯦ ꯀꯨꯏꯅ ꯅꯣꯛꯀꯅꯨ ꯚꯥꯏ ꯉꯁꯤꯒꯤ ꯀꯩ ꯃꯊꯦꯟ ꯇꯧꯔꯃꯣꯅꯦ
ꯑꯩ ꯉꯁꯤꯅ ꯂꯐꯨ ꯐꯖꯅ ꯏꯔꯣꯜꯂ ꯆꯥꯕꯅꯦ
ꯎꯝ ꯚꯥꯏ ꯂꯐꯨ ꯏꯔꯣꯝꯕ ꯆꯥꯕꯁꯤ ꯀꯩ ꯀꯩꯅꯣ ꯌꯥꯝ ꯐꯩꯒ ꯍꯥꯏꯗꯥꯏꯅꯦ
ꯂꯐꯨꯁꯤ ꯑꯈꯣꯏ ꯑꯥꯏꯔꯟ ꯀꯟꯇꯦꯟ ꯋꯥꯡꯉꯦꯕ
ꯑꯣ ꯑꯣ
ꯑꯗꯨꯅ ꯑꯩꯈꯣꯏ ꯏ ꯋꯥꯠꯄ ꯒꯥꯡ ꯍꯥꯏꯕꯗꯨ
ꯎꯝ ꯎꯝ
ꯌꯥꯝ ꯐꯕ ꯆꯤꯟꯖꯥꯛꯅꯤꯗ ꯂꯐꯨꯁꯦ ꯑꯍꯣꯏ ꯄꯣꯁꯄꯦꯟꯇ꯭ꯔꯝ ꯄꯣꯁꯄꯦꯟꯇ꯭ꯔꯝ ꯍꯥꯏꯗꯣꯏꯔꯥ ꯑꯥꯐꯇꯔ ꯗꯤꯂꯤꯚꯔꯤꯒꯤ ꯀꯣ ꯄꯣꯁꯄꯦꯟꯇ꯭ꯔꯝ ꯃꯥꯔꯗꯔ ꯃꯈꯩꯁꯤꯅꯀꯣ ꯌꯥꯝ ꯆꯝꯅ ꯂꯐꯨꯖꯦ ꯆꯝꯅ ꯊꯣꯡꯉ ꯆꯥꯅꯩꯌꯦꯕ ꯌꯥꯝ ꯐꯕ ꯑꯈꯣꯏꯒꯤ ꯏꯄꯥ ꯏꯄꯨꯅ ꯇꯝꯕꯤꯔꯝꯕ ꯏꯟꯁꯥꯡꯒꯤ ꯃꯇꯨꯡ ꯏꯟꯅ ꯃꯥꯟ ꯁꯨ ꯑꯃꯅꯤ
ꯃꯥꯏ ꯑꯁ ꯑꯈꯣꯏ ꯏꯄꯥ ꯏꯄꯨꯁꯤꯡꯁꯤ ꯌꯥꯝ ꯍꯩꯁꯤꯡꯉꯤꯀꯣ
ꯑꯩꯈꯣꯏ ꯏꯄꯥ ꯏꯄꯨꯁꯤꯡꯁꯤ ꯌꯥꯝ ꯍꯩꯁꯤꯡꯕ ꯉꯥꯛꯇꯅꯤꯅ ꯁꯥꯏꯟꯇꯤꯐꯤꯛ ꯌꯥꯝ ꯂꯩꯕ ꯃꯣꯏꯅ ꯍꯥꯏꯔꯕ ꯃꯈꯩꯗꯤ ꯇꯧꯔꯝꯕ ꯃꯈꯩꯁꯦ
ꯎꯝ ꯇꯨꯡꯗ ꯂꯥꯛꯀꯗꯧꯔꯤꯕ ꯃꯁꯥ ꯃꯅꯥꯎ ꯑꯣꯏꯕ ꯃꯈꯩꯁꯤꯗꯁꯨ ꯀꯥꯟꯅꯕ ꯃꯌꯥꯝ ꯑꯃ ꯎꯝ
ꯃꯥꯅꯦ ꯃꯥꯅꯤ
ꯚꯥꯏ ꯍꯧꯖꯤꯛꯀꯥꯟꯁꯤꯕꯨ ꯀꯔꯝ ꯀꯔꯝ ꯄꯥꯜꯂꯤꯕ ꯀꯣꯂꯦꯖ ꯀꯩ ꯀꯩ ꯆꯠꯄꯅ ꯀꯃꯥꯏꯅ ꯇꯧꯔꯤꯕ ꯀ꯭ꯂꯥꯁꯅꯨꯡ
ꯀ꯭ꯂꯥꯁꯀ ꯑꯝ ꯆꯠꯇ꯭ꯔꯦꯗ ꯚꯥꯏ ꯑꯦꯛꯖꯥꯝ ꯃꯌꯥ ꯃꯌꯥꯗ ꯆꯠꯂꯦ ꯑꯩꯈꯣꯏꯗꯤ
ꯑꯦꯛꯖꯥꯝ ꯃꯌꯥꯗ ꯀꯃꯥꯏ ꯑꯗꯨꯝ ꯌꯥꯔꯤꯕꯣ
ꯌꯥꯏꯗ ꯀꯣꯂꯦꯁꯄꯨ ꯀꯩꯅꯣ ꯀꯣꯂꯦꯖ ꯀꯣꯂꯦꯖ ꯍꯥꯏꯁꯤꯗꯤ ꯆꯠꯂꯣꯏꯗꯧ ꯑꯣꯏ ꯂꯩ ꯂꯩꯔꯝꯃꯦ ꯂꯦꯄꯁꯤ
ꯑꯦꯛꯖꯥꯝꯗ ꯈꯛ ꯆꯠꯇꯧꯕ ꯑꯣꯏꯔꯝꯃꯦ ꯂꯥꯏꯔꯤꯛꯁꯤ ꯑꯗꯨꯝ ꯄꯥꯕ ꯀꯣꯂꯦꯖ ꯃꯇꯝꯁꯤꯗ ꯑꯗꯣꯢ ꯑꯦꯛꯖꯥꯝꯗ ꯆꯠꯇꯧ ꯑꯣꯏꯔꯝꯃꯦꯕ
ꯍꯣꯏ
ꯑꯩ ꯀꯥꯎꯒꯜꯂꯤ ꯀꯣꯂꯦꯁ ꯁꯨꯡꯆꯠ ꯆꯠ
ꯕꯦꯔꯥꯅꯤꯗ ꯀꯣꯂꯦꯁ
ꯑꯣꯖꯥ ꯃꯁꯛ ꯑꯣꯖꯥ ꯐꯠ ꯆꯠꯂꯨꯕꯗ ꯃꯁꯛ ꯁꯨꯛꯀꯟ ꯈꯪꯗ꯭ꯔꯦ
ꯑꯣꯖꯥ ꯃꯈꯩ ꯅꯨꯡꯗꯤ
ꯚꯥꯥꯏ ꯑꯗꯨ
ꯃꯁꯛ ꯈꯪꯗꯕ ꯑꯩꯈꯣꯏꯗ ꯂꯤꯔꯥꯛ ꯅꯥꯕ ꯇꯥꯁꯤ
ꯑꯩ ꯀꯣꯂꯦꯖ ꯆꯠ ꯀꯥꯟ ꯅꯥꯕ ꯄ꯭ꯔꯤꯟꯁꯤꯄꯥꯜꯁꯤꯗ ꯑꯦꯛꯖꯥꯝ ꯊꯥꯔ ꯀꯥꯟꯗ ꯄ꯭ꯔꯤꯟꯁꯤꯄꯥꯜꯁꯤꯗ ꯑꯩꯉꯣꯟꯗ ꯍꯪꯉꯛꯄ ꯅꯪ ꯑꯩꯈꯣꯏ ꯀꯣꯂꯦꯖꯀꯤꯒꯤ ꯄ꯭ꯔꯤꯟꯁꯤꯄꯥꯜꯁꯤ ꯀꯅꯥꯅꯣ ꯈꯪꯕ꯭ꯔꯥ ꯀꯥꯏ ꯑꯩꯅ ꯈꯪꯉꯤ ꯀꯩꯅꯣ ꯑꯩꯁꯨ ꯅꯨꯡꯇꯤꯒꯤ ꯀꯣꯂꯦꯖ ꯀꯥꯏ ꯀꯥꯏꯅ ꯍꯥꯏꯖꯤꯟꯕꯅꯦꯕ ꯑꯗꯩ ꯑꯗꯨꯒꯗꯤ ꯍꯪꯉꯛꯏꯕ ꯅꯨꯄꯤꯗꯨ ꯑꯣꯢ ꯂꯩ ꯄ꯭ꯔꯤꯟꯁꯤꯄꯥꯜ
ꯐꯖꯔꯦ ꯐꯖꯔꯦ
ꯎꯝ ꯈꯪꯉꯦ ꯍꯥꯏꯔꯨꯕ ꯑꯗꯨꯒ ꯆꯨꯀꯣꯄꯅꯤ ꯀꯩꯅꯣꯅꯦ
ꯈ ꯈꯠ ꯆꯣꯄꯝꯃꯦꯕ ꯍꯥꯏꯅꯦ ꯑꯗꯣꯢ
ꯎꯝ ꯈꯤꯇꯪꯅꯤ ꯆꯣꯄꯝꯃꯦ ꯑꯗꯣ ꯚꯥꯏ ꯑꯗꯨꯒ ꯑꯩꯅ ꯅꯨꯉꯥꯢꯕ ꯑꯝꯗꯤ ꯄ꯭ꯔꯤꯟ ꯄ꯭ꯔꯤꯟꯁꯤꯄꯥꯜꯗꯣ ꯁꯤꯟꯕ ꯀꯨꯏꯗ꯭ꯔꯤꯕ ꯑꯣꯏꯔꯝꯒꯅꯤ ꯂꯩꯅꯕ ꯍꯥꯏꯔꯝ
ꯑꯣꯏꯔꯝꯃꯣꯏ ꯊꯦꯡꯗꯕꯁꯨ ꯂꯩꯇ꯭ꯔꯦ
ꯂꯩꯇ꯭ꯔꯦ ꯑꯗꯨꯕꯨꯗꯤ ꯍꯣꯏ ꯊꯦꯡꯅꯔꯣꯏ ꯍꯥꯏꯔꯒ ꯑꯩꯈꯣꯏ ꯂꯥꯟꯅ ꯇꯧꯒꯦꯗꯤ ꯈꯟꯕ ꯅꯠꯇꯦ
ꯍꯣꯏꯂꯥ ꯑꯗꯨ ꯑꯩꯈꯣꯏ ꯔꯦꯁꯄꯦꯛꯇꯤ ꯑꯗꯨꯝ ꯎꯠꯂꯤꯗ ꯑꯣꯖꯥꯈꯩꯗꯀꯣ
ꯎꯗꯨꯗ
ꯚꯥꯏ ꯑꯗꯨ ꯑꯁ ꯌꯥꯝ ꯅꯨꯡꯉꯥꯏꯇ꯭ꯔꯦꯅꯦ ꯑꯩꯈꯣꯏꯁꯦ ꯑꯩꯈꯣꯏꯒꯤꯀꯣ ꯂꯝꯕꯤ ꯊꯤꯡꯕꯁꯤꯅꯀꯣ ꯑꯩꯈꯣꯏ ꯄꯣꯠ ꯆꯦꯟ ꯌꯥꯗꯕꯁꯤ ꯌꯥꯝ ꯅꯨꯡꯉꯥꯏꯇ꯭ꯔꯦꯕ ꯄꯣꯠ ꯑꯃ ꯂꯩꯅꯤꯡꯉꯦ ꯂꯩꯐꯝ ꯐꯪꯗ꯭ꯔꯦ
ꯑꯩꯁꯨꯅꯤꯅꯦ ꯂꯥꯏꯔꯤꯛ ꯑꯃ ꯀꯛꯈꯤꯕꯅꯤꯅꯦ
ꯑꯩꯈꯣꯏꯁꯤꯗꯒ ꯍꯣꯏ ꯃꯣꯏ ꯃꯣꯏꯅ ꯌꯣꯜꯂꯤꯕ ꯍꯥꯏꯕꯗꯤ ꯃꯣꯏ ꯁꯦꯟꯗꯣꯡꯐꯪ ꯍꯥꯏꯕꯨꯗꯤ ꯌꯣꯟꯖꯔꯤꯕꯀꯣ ꯑꯗꯨꯏꯁꯨ ꯁꯨꯝ ꯂꯩꯗꯅ ꯑꯩꯈꯣꯏ ꯀꯣꯁꯃꯦꯇꯤꯛꯀꯨꯝꯕ ꯀꯩꯒꯨꯝꯕ ꯍꯧꯖꯤꯛꯇꯤ ꯅꯨꯡꯁꯥ ꯌꯥꯝ ꯁꯥꯔꯦꯗꯅ ꯑꯗꯨꯅ ꯁꯟꯁꯀ꯭ꯔꯤꯟ ꯑꯃꯇꯪ ꯂꯩꯒꯦ ꯇꯧꯕꯁꯤ ꯑꯥꯗꯩ ꯀꯛꯄꯗꯨꯅ ꯃꯣꯏꯒꯤ ꯑꯣꯐꯔ ꯀꯩꯀꯥꯗꯣ ꯌꯥꯝ ꯄꯤꯕꯅꯤꯅ ꯄꯩꯁꯥꯗꯨ ꯈꯔ ꯁꯦꯞ ꯇꯧꯋꯦꯕ ꯑꯩꯈꯣꯏꯁꯤꯗꯨ ꯃꯈꯩꯗꯤ ꯑꯦꯝ ꯑꯥꯔ ꯄꯤꯔ ꯌꯣꯟꯕꯅꯤꯅ ꯇꯥꯡꯉꯦꯕ
ꯍꯣꯏ
ꯑꯗꯨꯅꯀꯣ ꯑꯁ ꯌꯥꯝ ꯅꯨꯡꯉꯥꯏꯇꯦ ꯇꯧꯔꯤ ꯄꯣꯠꯈꯛ ꯌꯥꯗꯕꯅꯤꯅꯀꯣ
ꯋꯥꯈꯜ ꯅꯨꯡꯉꯥꯏꯇꯦ ꯑꯗꯨꯅꯤ ꯃꯅꯤꯄꯨꯔ ꯂꯩꯕꯁꯤ ꯋꯥꯔꯦ
ꯂꯥꯏꯔꯤꯛ ꯂꯥꯏꯔꯤꯛ ꯀꯛꯈꯤ ꯂꯥꯏꯔꯤꯛ ꯑꯃꯨꯛ ꯌꯧꯔꯛꯀꯅꯤ ꯑꯗꯨ ꯑꯃꯨꯛ ꯃꯊꯟꯅ ꯈꯤꯟ ꯆꯦꯆꯠꯈꯤꯅꯤ ꯌꯧꯔꯛ ꯑꯗꯨ ꯑꯗꯨ ꯑꯗꯨꯃꯥꯏꯅ ꯇꯧꯔꯦ ꯑꯁ ꯈꯪꯗꯦ ꯚꯥꯏ ꯃꯊꯥ ꯌꯥꯝ ꯁ꯭ꯋꯥꯏꯗ ꯑꯗꯨꯃꯥꯏꯅ ꯂꯩꯗꯧꯕꯨ ꯇꯟꯁꯤꯜꯂꯛꯑꯦ
ꯅꯨꯡꯉꯥꯏ ꯃꯈꯩꯅ ꯄꯪꯅꯨꯡꯉꯥꯏꯕ
ꯎꯝ ꯑꯋꯥꯕꯅ ꯑꯩꯈꯣꯏꯅ ꯑꯗꯨꯝ ꯋꯥꯍꯧꯕ
ꯑꯋꯥꯕ ꯃꯤꯅ ꯑꯗꯨꯝ ꯋꯥꯔ ꯂꯩꯍꯧꯕ ꯃꯅꯤꯄꯨꯔꯗ ꯆꯠꯅꯔꯤꯁꯤꯕꯨꯕ ꯍꯣꯏꯅꯥꯜꯋꯥꯏ ꯀ꯭ꯂꯥꯁ
ꯎꯝ
ꯀꯩꯅꯣꯗ ꯇꯨꯌꯦꯞ ꯑꯩꯈꯣꯏꯅ ꯃꯤꯊꯤꯗ ꯇꯥꯔꯀꯥꯟꯗ ꯑꯩꯈꯣꯏ ꯀꯦꯃꯤꯁꯇ꯭ꯔꯤ ꯑꯣꯖꯥ ꯑꯃ ꯂꯩꯌꯦ꯫
ꯎꯝ
ꯀ꯭ꯂꯥꯁ ꯇꯨꯌꯦꯞꯁꯤꯗ ꯑꯩꯈꯣꯏ ꯃꯥꯔꯀꯣꯅꯤꯀꯣꯞ ꯔꯨꯜ ꯍꯥꯏꯅ ꯑꯃ ꯌꯥꯎꯋꯦꯕ꯫
ꯎꯝ
ꯃꯥꯔꯀꯣꯅꯤꯀꯞ ꯔꯨꯜꯁꯤꯗ ꯁꯥꯔꯁꯤꯅ ꯍꯥꯏꯔꯤꯁꯦ ꯅꯣꯏ ꯁꯨꯀꯥꯎ ꯀꯥꯎꯔꯣꯏꯗꯕ ꯃꯑꯣꯡ ꯑꯃꯝꯗ ꯑꯦꯛꯁꯄ꯭ꯂꯦꯟ ꯇꯧꯕꯤꯒꯦ ꯁꯤꯅꯦꯕ ꯍꯥꯏꯁꯦ ꯃꯥ ꯍꯥꯏꯁꯦ ꯀꯩ ꯍꯥꯏꯔꯀꯥꯟꯅ ꯃꯥꯔꯀꯣꯅꯤꯀꯣꯞ ꯔꯨꯜ ꯍꯥꯏꯗꯤ ꯀꯩꯁꯨ ꯅꯠꯇꯦ ꯏꯅꯥꯛ ꯈꯨꯨꯟ ꯃꯈꯩꯅ ꯑꯗꯨꯝ ꯏꯅꯥꯛ ꯈꯨꯜꯍꯟꯕ ꯂꯥꯏꯔ ꯃꯈꯩꯅ ꯑꯗꯨꯝ ꯂꯥꯏꯔꯍꯟꯕ ꯑꯁꯤꯅꯦꯕ ꯃꯥ ꯍꯥꯏꯁꯦ ꯑꯩꯈꯣꯏꯒꯤ ꯁꯥꯔꯁꯤꯅ ꯍꯥꯏꯁꯦ ꯁꯥꯔ ꯁꯣꯃꯦꯟ ꯀꯧꯋꯦ ꯌꯥꯝ ꯅꯨꯡꯉꯥꯏꯕ ꯑꯣꯖꯥꯅꯤ ꯃꯗꯨ ꯃꯥꯅ ꯍꯥꯏꯕꯗꯨ ꯀꯥꯎꯗꯦꯕ ꯚꯥꯏ ꯑꯗꯨꯒ ꯆꯞ ꯃꯥꯟꯅꯁꯤꯜꯂꯦꯕ ꯑꯩꯈꯣꯏ ꯃꯅꯤꯄꯨꯔꯗ ꯑꯣꯏ ꯇꯧꯔꯤꯁꯦ꯫ ꯅꯨꯡꯉꯥꯏꯈꯤꯕ ꯃꯈꯩꯅ ꯄꯪꯅꯨꯡꯉꯥꯏꯕ ꯄꯩꯁꯥ ꯄꯥꯏꯈꯤꯕ ꯀꯩꯗꯧꯈꯤꯕ ꯃꯈꯩꯅ ꯍꯣꯏ
ꯃꯥꯏꯌꯥ
ꯅꯨꯡꯗꯤ ꯅꯨꯡꯉꯥꯏꯇ꯭ꯔꯦ ꯃꯅꯤꯄꯨꯔ ꯂꯩꯕꯁꯦ
ꯚꯥꯏ ꯑꯗꯨꯁꯨ ꯑꯗꯨ ꯑꯣꯏꯔꯦ ꯐꯔꯦ ꯋꯥꯔꯤꯁꯦ ꯋꯥ ꯀ꯭ꯂꯞ ꯂꯣꯝꯗꯁꯨ ꯑꯃꯨꯛ ꯆꯪꯁꯤ
ꯄꯥꯀꯜꯂꯣꯝ ꯆꯪꯁꯦ ꯍꯥꯏꯔꯣ
ꯎꯝ ꯉꯁꯥꯏꯕꯨꯗꯤ ꯄꯨꯠ ꯅꯨꯡꯉꯥꯏ ꯀꯩꯅꯣ꯫
ꯉꯥ ꯍꯥꯏꯇꯤꯅꯥ ꯑꯩꯅ ꯂꯥꯎꯔ ꯂꯥꯎꯔ ꯄꯪꯂꯪꯂꯥꯎ ꯂꯥꯎꯕꯅꯤ ꯍꯔꯥꯎꯃꯟꯒꯤꯗꯅ꯫
ꯑꯁ ꯅꯣꯏ ꯅꯣꯏ ꯍꯧꯖꯤ ꯅꯣꯏ ꯍꯣꯁꯇꯦꯜ ꯄꯨꯡꯅꯤꯟ ꯅꯤꯜꯂꯦ ꯍꯥꯏꯗꯥꯏꯅꯦ꯫
ꯑꯦ ꯉꯥ ꯐꯨꯛꯑ ꯄꯨꯈꯤꯗꯣꯏ꯫ ꯏꯟꯅ ꯂꯣꯗ ꯏ ꯀꯥꯈꯠꯂꯛꯄ ꯌꯥꯝ꯫
ꯃꯣꯏꯁꯨ ꯇꯧꯋꯦꯕ ꯑꯥꯔꯖꯦꯟꯇꯤꯅꯥꯏ ꯑꯥꯔꯖꯦꯟꯇꯤꯅꯥꯒꯤ ꯐꯦꯟ ꯉꯣꯏꯁꯤ ꯅꯩꯁꯦ ꯍꯥꯏꯕ
ꯑꯩ ꯁꯥꯛꯑꯦꯕ ꯃꯣꯏꯁꯨ ꯍꯣꯏ ꯇꯧꯏꯀꯣ꯫ ꯑ ꯑꯩ ꯀꯩꯅꯣꯝꯛ ꯍꯥꯏꯒꯦ ꯑꯩꯈꯣꯏ ꯅꯣꯡꯃꯇ꯫ ꯃꯣꯏ ꯍꯩꯇꯦ ꯈꯣꯠꯇꯦ ꯌꯥꯝ ꯍꯇꯦ ꯃꯣꯏ ꯌꯨꯡ ꯌꯥꯝ ꯍꯩꯅꯥ ꯑꯁꯦꯡꯕꯩꯁꯨ ꯌꯝ ꯍꯩꯌꯦꯕ ꯃꯣꯏꯗꯤ ꯁꯦꯡꯅ꯫
ꯎꯝ꯫
ꯑꯗꯨ ꯃꯣꯏ ꯇꯧꯋꯦ ꯑꯗꯨꯃꯥꯏꯅꯗꯤ ꯑꯩꯈꯣꯏ ꯇꯧꯗꯦꯕ꯫
ꯇꯧꯗꯦꯅ ꯚꯥꯏꯅ ꯑꯗꯨ ꯇꯥꯛꯁ
ꯑꯩꯉꯨꯝ ꯄꯛꯇꯕ ꯑꯃ ꯂꯩꯌꯦꯕ ꯑꯩꯒꯤ ꯋꯥꯔꯤ ꯑꯃ ꯂꯤꯔꯛꯀꯦ ꯌꯉꯨꯝ ꯄꯛꯇꯕ ꯑꯩꯈꯣꯏ ꯑꯔꯕꯤꯟ ꯁꯣꯏꯕꯝꯗꯣ꯫
ꯎꯝ
ꯑꯁ ꯅꯥꯕ꯫
ꯃꯥꯃꯨꯛ ꯄꯥꯛꯇꯕ ꯅꯨꯄꯗꯤ ꯂꯩꯔꯔꯣꯏ꯫
ꯑꯩꯅ ꯑꯩ ꯀꯅꯣꯝ ꯍꯥꯏꯒꯦꯕ ꯀꯣꯏꯁꯅ ꯄꯨꯕꯗ꯫ ꯑꯗꯨꯅ ꯅꯨꯄꯥ ꯊꯣꯛꯅ ꯄꯨꯏ ꯃꯥꯅ ꯍꯥꯏꯕ ꯅꯍꯥꯟꯈꯩ ꯅꯦꯗꯔꯂꯦꯟ ꯅꯦꯗꯔꯂꯦꯟ ꯄꯣꯛ ꯍꯧꯔꯦ ꯖꯔꯃꯅꯤ ꯄꯣ ꯍꯧꯔꯦ꯫ ꯃꯣꯏꯅ ꯁꯥꯟꯅꯩꯗꯨꯗꯤ ꯒꯦꯒꯤ ꯋꯥꯔ ꯀꯞꯂꯛꯑꯕ
ꯑꯁ ꯚꯏꯐꯣꯠ ꯈꯪꯕꯣꯟꯗꯦ ꯃꯣꯏ ꯉꯍ ꯉꯍꯥꯡꯒꯤ ꯑꯉꯥꯡꯅꯈꯥꯏꯗꯨꯅꯤ ꯑꯗꯨꯝ꯫
ꯈꯥꯡꯕ ꯀꯩ ꯀꯔꯤ ꯍꯥꯏꯅꯤꯡꯉꯤꯅꯣ ꯈꯪꯗꯕ ꯍꯣꯏ ꯔꯣꯟꯗꯣ ꯁꯥꯟꯅ ꯔꯣꯟꯗꯣ ꯁꯥꯟꯅꯕ ꯔꯥꯎꯟꯗꯣ ꯁꯥꯟꯅꯕꯗꯤ ꯁꯨꯡ ꯉꯝꯗ꯭ꯔꯦꯕꯣ ꯑꯩꯈꯣꯏ ꯔꯥꯎꯟꯗꯣ ꯐꯖꯅ ꯁꯥꯟꯅꯩ ꯁ꯭ꯋꯥꯏ ꯍꯥꯏꯔꯣꯏꯀꯣ꯫ ꯍꯣꯏ ꯃꯥ ꯂꯩꯕꯅꯀꯣ ꯃꯥ ꯂꯩꯕꯅ ꯇꯤꯐꯦꯟꯗ ꯈꯔ ꯆꯤꯡꯊꯣꯛꯑꯦ꯫ ꯍꯥꯏꯗꯤ ꯃꯥꯁꯨ ꯆꯦꯟꯕ ꯈꯣꯠꯄꯗꯨꯣ ꯀꯩꯝ꯫ ꯉꯝꯗ꯭ꯔꯁꯨ ꯃꯉꯣꯟꯗ ꯏꯁꯀꯣꯔꯒꯤ ꯑꯦꯕꯤꯂꯤꯇꯤꯗꯨꯗꯤ ꯂꯩꯗꯅꯀꯣ ꯃꯉꯣꯟꯗ꯫ ꯑꯗꯨꯅ ꯗꯤꯐꯦꯟꯗꯔ ꯈꯔ ꯆꯤꯡꯉꯤ ꯍ ꯃꯥꯐꯝꯜ ꯃꯦꯁꯤꯗꯤ ꯐꯅ ꯁꯥꯟꯅꯩꯑꯕ ꯁꯦꯡꯅ ꯆꯍꯤ꯫ ꯊꯥꯔꯇꯤ ꯅꯥꯏꯟ ꯁꯨꯔꯦ ꯃꯥꯄꯟ ꯁꯥꯟꯅꯔꯤ ꯀꯩꯅꯣ ꯑꯗꯣ ꯃꯥꯃꯣꯍꯣꯢꯗꯤ ꯁꯥꯟꯅ ꯉꯝꯗ꯭ꯔꯦꯕꯀꯣ ꯌꯥꯏꯌꯦꯕ ꯑꯈꯣꯏ ꯑꯈꯣꯏ ꯚꯥꯏ ꯕꯣꯟꯁꯤ ꯄꯥꯝꯖꯕ ꯃꯤꯅꯦꯕ ꯑꯩꯈꯣꯏꯗꯤ ꯃꯤ ꯑꯃ ꯄꯥꯝꯖꯕ ꯅꯠꯇꯦꯕ ꯕꯣꯟꯁꯤ ꯄꯥꯝꯖꯕ ꯐꯣꯟꯕꯨ ꯑꯗꯨꯝ ꯌꯦꯡꯖꯒꯦ ꯂꯩꯕ ꯀꯥꯡꯕꯨꯅꯦꯕ꯫
ꯑ ꯁꯨꯏ ꯌꯦꯡꯗꯕ ꯃꯈꯩꯅꯒꯥꯡ ꯀꯣ ꯇꯣꯜꯂꯒ ꯇꯧꯔꯛꯄ꯭ꯔꯥ ꯍꯥꯏꯗꯤꯀꯣ ꯃꯣ ꯁꯣꯜꯂꯨꯗꯦ ꯑꯩꯏꯅ꯫
ꯇꯧꯔꯨꯨꯅꯨ ꯕꯥꯏ ꯄꯥꯔꯃꯦꯟ ꯁꯣꯏꯕꯝ ꯑꯗꯨꯝ ꯀꯔꯤ ꯈꯪꯂꯝꯗꯣꯏꯅꯣ ꯚ ꯑꯕꯤꯟ ꯁꯅꯣ ꯅꯨ ꯀꯩ ꯈꯪꯉꯝꯗꯣꯔꯤꯒꯦ
ꯑꯩ ꯅꯍꯥꯟ ꯁꯥꯎꯅꯤꯡꯕ ꯕ꯭ꯔꯥꯖꯤꯜꯒ ꯕꯥꯏ ꯕ꯭ꯔꯥꯖꯤꯜꯒꯁꯨ ꯁꯥꯟꯒꯦ ꯑꯩ ꯖꯄꯥꯟꯒꯅꯤꯀꯣ
ꯎꯝ ꯎꯝ ꯖꯄꯥꯟꯗꯣ ꯂꯥꯛꯏꯈꯤꯕ꯭ꯔꯥꯕ ꯑꯗꯨꯗ
ꯂꯨꯏꯀꯣ ꯑꯗꯨꯝ ꯑꯩꯅ ꯂꯤꯔꯛꯇꯣꯏ ꯋꯥꯔꯤꯁꯤꯅ ꯚꯥꯏ꯫ ꯑꯩꯈꯣꯏ ꯕ꯭ꯔꯥꯖꯤꯜꯒꯤ ꯄ꯭ꯂꯦꯌꯥꯔ ꯑꯐꯥꯎꯕ ꯔꯣꯅꯥꯜꯗꯤꯅꯣ ꯍꯥꯏꯕ ꯑꯃ ꯂꯩꯀꯣ꯫
ꯎꯝ꯫
ꯔꯣꯅꯥꯜ ꯗꯤ ꯅꯣꯏ ꯅꯥꯀꯟꯁꯤꯗ ꯐꯝꯃꯤꯕ ꯅꯨꯄꯥꯁꯤ ꯑꯣꯁꯀꯥꯔꯅꯦꯕ꯫ ꯎꯥꯁꯀꯥꯔ ꯍꯥꯏꯕ ꯅꯨꯄꯥꯖꯤ ꯕꯥꯥꯏ꯫ ꯕ꯭ꯔꯥꯖꯤꯜꯗ ꯆꯦꯜꯁꯤꯗ ꯐꯨꯠ ꯕꯣꯜ ꯐꯖꯅ ꯁꯥꯟꯅꯔꯝꯕ ꯅꯨꯄꯥ ꯑꯃꯅꯦꯕ꯫
ꯎꯝ
ꯇꯨ ꯊꯥꯎꯖꯟ ꯐꯣꯔꯇꯤꯟꯒꯤ ꯁꯤꯃꯤ ꯐꯥꯏꯅꯦꯜꯗ ꯖꯔꯃꯅꯤꯅ ꯕ꯭ꯔꯥꯖꯤꯜꯁꯤ ꯁꯚꯦꯟ ꯋꯥꯟꯗ ꯊꯣꯛꯏꯀꯣ
ꯑꯗꯨꯒꯤ ꯒꯣꯜ ꯑꯃꯗꯨ ꯑꯣꯀꯥꯔꯅ ꯆꯜꯂꯤꯠꯂꯤꯅꯦꯕ ꯑꯗꯨꯒ ꯀꯩ ꯍꯥꯏ ꯕꯣꯜ ꯌꯦꯡꯉꯤꯅꯦꯗ ꯕꯣꯜ ꯃꯤ ꯈꯔ ꯌꯦꯡꯃꯤꯟꯅꯔꯦ ꯣꯂꯤꯌꯦꯉꯅꯦꯅ ꯂꯥꯏꯛ ꯀꯥꯡꯕꯨꯗꯨꯅ ꯂꯔꯥꯟꯗꯤ ꯅꯣꯏ ꯅꯥꯀꯟ ꯐꯝꯃꯤ ꯅꯨꯄꯥꯔ ꯀꯅꯥꯅꯣ ꯑꯣꯏꯁꯤꯅꯦꯕ ꯍꯥꯏꯁꯦ ꯑꯗꯗꯤꯀꯣ ꯑꯩꯅꯟ ꯃꯋꯥꯜ ꯂꯤꯜꯂꯛꯇ꯭ꯔꯦꯕ ꯃꯣꯏ ꯕꯣꯟ ꯌꯦꯡꯉꯒ ꯉꯥꯡꯉꯤ ꯃꯈꯩꯗꯣ ꯑꯩꯅ ꯃꯋꯥꯜ ꯂꯍꯜꯂꯛꯇ꯭ꯔꯦꯕ
ꯕꯥꯏ ꯃꯀꯔ ꯂꯧꯕꯁꯦ ꯍꯌꯦꯡꯗꯤ ꯑꯗꯨꯣ ꯍꯣꯔꯦꯟꯗꯤ ꯀꯦ ꯕꯥꯔꯗꯦ ꯀꯥꯗꯕꯗꯤ ꯌꯥꯗꯕꯅꯤ ꯑꯩꯈꯣꯏꯗꯤ ꯐꯨꯜ ꯁꯞꯄꯣꯔꯠꯅꯤ
ꯚꯥꯏ ꯀꯥꯖꯠ ꯁꯅꯨ ꯀꯥꯕ ꯑꯃ ꯀꯥꯖꯠ ꯁꯅꯨ ꯚꯥꯏ ꯍꯥꯏꯗꯤꯀꯣ ꯃꯣꯏ ꯂꯥꯁꯅꯦꯕ ꯂꯨꯀꯥ ꯃꯟꯇ꯭ꯔꯤ ꯂꯩꯍꯧꯔꯦꯕꯣ ꯂꯨꯀꯥꯛꯃꯗꯤ ꯑꯩꯈꯣꯏ ꯃꯊꯪ ꯎꯒꯦ ꯐꯪꯈꯔꯣꯏꯗ꯭ꯔꯦ ꯃꯊꯪ ꯋꯥꯔꯜ ꯀꯞꯇ ꯃꯊꯪ ꯋꯥꯔꯜ ꯀꯞꯇꯨꯗ ꯊꯥꯔꯇꯤ ꯋꯥꯔꯜ ꯀꯞꯁꯤꯗ ꯂꯗꯨꯀꯥꯟ ꯃꯟꯇ꯭ꯔꯤ ꯎꯒꯦ ꯐꯪꯉꯔꯣꯏꯗ꯭ꯔꯤꯅꯤ ꯅꯦꯟꯃꯥꯔ ꯎꯒꯦ ꯐꯉꯔꯣꯏꯗ꯭ꯔꯤꯅꯤ ꯔꯥꯟꯗꯣ ꯎꯒꯦ ꯐꯪꯉꯔꯣꯏꯗꯣꯏꯅꯦ ꯃꯦꯁꯤ ꯎꯒꯦ ꯐꯪꯉꯔꯣꯏꯗꯣꯏꯅꯦꯕ ꯃꯣꯏ ꯁꯥꯟꯅꯕꯗꯨ ꯌꯥꯝ ꯅꯨꯡꯉꯥꯏꯅ ꯌꯦꯡꯃꯤꯟꯅꯁꯦ ꯍꯥꯏꯕ ꯋꯥꯅꯤꯗ ꯑꯗꯨꯗ ꯃꯤ ꯈꯔ ꯂꯩꯌꯦꯕ ꯃꯣꯏꯅꯀꯣ ꯍꯩꯊꯨꯅꯥ ꯑꯃ ꯁꯥꯔꯗꯣ ꯍꯣꯏ ꯕꯣꯔꯠ ꯍꯥꯏꯁꯦ ꯃꯣꯏ ꯃꯣꯏꯈꯩꯅꯅꯦꯕ ꯑꯩꯈꯣꯏ ꯕꯣꯔꯠ ꯅꯥꯏ ꯄꯥꯃꯜ ꯂꯩꯏꯁꯦ ꯑꯩꯈꯣꯏ ꯃꯌꯥꯝ ꯃꯆꯥꯥꯗꯦ ꯀ꯭ꯔꯤꯛꯀꯦꯠ ꯄꯥꯝꯗꯦꯕ ꯑꯩꯈꯣꯏ ꯄ꯭ꯂꯦꯌꯔ ꯀꯩꯝ ꯌꯦꯡꯗꯦꯕ
ꯑꯣꯏꯌꯦ
ꯃꯣꯏꯅꯀꯣ ꯀꯌꯥꯝꯃꯦꯟ ꯇꯥꯗꯅ ꯑꯗꯨꯒ ꯏꯠꯐꯅꯥ ꯑꯃꯃꯟ ꯏꯐꯥ ꯆꯠꯂ ꯆ ꯉꯅ ꯄ ꯀꯑ
ꯚꯥꯏ ꯑꯗꯨꯁꯨ ꯋꯥꯔꯤ ꯋꯥꯔꯤꯁꯨ ꯋꯥꯔꯤꯅꯤ ꯇꯨꯝꯅꯕꯗꯤ ꯇꯧꯁꯤ ꯇꯨꯝꯗ꯭ꯔꯒꯗꯤ ꯑꯩꯈꯣꯏ ꯏꯁꯥ ꯁꯣꯜꯂꯛꯀꯅꯤ
ꯄꯨꯡ ꯕꯥꯔꯣ ꯋꯥ ꯇꯥꯜꯂꯛꯇꯧꯔꯦ ꯋꯥꯔꯜ ꯀꯞ ꯃꯅꯨꯡꯗ ꯑꯣꯏꯕ ꯕꯣꯣꯟ ꯌꯦꯡꯕꯔ ꯇꯨꯝꯔꯛ ꯀꯌꯥ ꯑꯟꯗꯗ ꯇ
ꯂꯥꯏꯔꯤꯛ ꯂꯥꯏꯔ ꯄꯥꯕꯁꯨ ꯌꯥꯗ꯭ꯔꯦ ꯊꯕꯛ ꯉꯥꯏꯔꯦ ꯑꯗꯨꯝ ꯄꯁꯤꯜꯂꯛꯏ
ꯀꯅꯤ ꯇ
ꯊꯕꯛ ꯍꯥꯏꯥꯏꯔ ꯄꯁꯤ ꯂꯩꯏ ꯄꯩꯁꯥꯗꯤ ꯂꯩꯇꯕꯅꯤꯅ ꯑꯗꯨꯝ ꯇꯧꯅꯤꯡꯏꯤ
ꯀꯩꯀꯥꯔꯦ ꯂꯩꯇꯕꯤꯅꯤꯅ ꯈꯔ ꯈꯔꯗ ꯑꯣꯏꯔꯁꯨ ꯐꯪꯅꯕꯅꯦꯅ ꯐꯖꯤꯔꯥꯁꯤ ꯆꯠꯂꯤ
ꯂꯥꯛꯏ ꯚꯏ ꯇꯧꯗꯨꯅꯁꯨ ꯂꯥꯛꯏ ꯇꯧꯁꯨ ꯇꯧꯔꯤ ꯇꯧ ꯇꯧꯁꯤ ꯇꯧꯁꯤ
ꯇꯧꯗꯦꯁꯨ ꯍꯥꯏꯔꯤꯕꯅꯦ ꯑꯩꯈꯣꯏꯅ ꯕꯥꯏ ꯃꯀꯣꯛ ꯇ ꯐꯅꯤ ꯍꯥꯏꯕ ꯗꯥꯏꯂꯣꯛꯁꯦ
ꯑꯩ ꯍꯥꯏꯒꯦ ꯑꯩ ꯍꯥꯏꯒꯦ ꯗꯥꯏꯂꯣꯛ ꯁꯨꯃꯥꯏꯅ ꯇꯧꯕ
ꯍꯥꯏꯔꯣ ꯍꯥꯏꯔꯣ ꯍꯥꯏꯔꯣ ꯍꯥꯏꯔꯣ
ꯇꯧꯗꯨꯅꯁꯨ ꯂꯥꯛꯏ ꯇꯧꯁꯨ ꯇꯧꯅꯤ ꯃꯇꯨꯡꯗꯁꯨ ꯇꯧꯈꯤꯅꯤ
ꯇꯧꯗꯦ ꯇꯧꯗꯦ ꯍꯥꯏ ꯅꯤꯗꯩ ꯍꯧꯗꯧꯅꯦꯕ ꯇꯧꯗꯤꯍꯥꯏꯔꯤꯕꯅꯤꯅꯦ ꯑꯗꯨꯗꯩ ꯍꯧꯗꯧꯅꯦꯕ ꯑꯩ ꯁꯣꯏꯔꯦꯗꯩ
ꯂꯥꯛ ꯁꯨ ꯁꯨ ꯇꯧꯗꯦ ꯇꯧꯗꯦ ꯍꯥꯏꯕꯅꯤꯅꯦ ꯄꯥꯏ ꯇꯣꯛꯑꯁꯤꯁꯦ ꯑꯩ ꯑꯃꯨꯛ